ꯑꯣ
ꯍꯦꯜꯂꯣ
ꯇꯥꯕꯤꯔꯕꯣ
ꯑꯥ ꯇꯥꯏꯌꯦ ꯑꯗꯣ ꯈꯣꯟꯗꯣ ꯌꯥꯝ ꯁꯦꯡꯅ ꯇꯥꯗꯤꯌꯦ ꯃꯁꯥ ꯒꯨꯔꯣ ꯀꯩꯅꯣ
ꯑ ꯃꯁꯥꯒꯤꯅꯦ ꯑꯩ ꯅꯠꯇꯤꯌꯦ ꯑꯩ ꯏꯌꯔꯄꯤꯁꯨ ꯍꯥꯞꯇꯤꯌꯦ ꯍꯜꯂꯣ ꯇꯥꯕ꯭ꯔꯣ
ꯀꯩꯅꯣ ꯋꯥ ꯑꯝꯇ ꯉꯥꯡꯗ꯭ꯔꯤꯗꯨꯕꫭ
ꯇꯥꯗ꯭ꯔꯣ
ꯇꯥꯔꯦ ꯇꯥꯔꯦ ꯁꯦꯡꯅ ꯇꯥꯕ꯭ꯔꯥ
ꯇꯥꯏꯌꯦ ꯆꯅ ꯇꯥꯏꯌꯦꯑꯦ
ꯇꯥꯔꯦ ꯑꯩꯁꯨ ꯇꯥꯔꯦ ꯑꯩꯅ ꯐꯨꯜꯗ ꯂꯩꯈꯠꯂꯒ ꯇꯥꯔꯦ
ꯑꯣ ꯐꯨꯗꯤ ꯈꯠꯇ꯭ꯔꯗꯤ ꯇꯛꯀꯗꯕꯅꯦ
ꯎꯝ ꯆꯥꯛ ꯆꯥꯔꯕꯣ
ꯆꯥꯔꯦ ꯅꯪꯗꯤ ꯆꯥꯔꯕꯣ
ꯑꯥꯡ ꯆꯥꯔꯦ ꯑꯩꯁꯨ ꯉꯁꯤꯗꯤ ꯈꯔ ꯊꯦꯡꯅ ꯆꯥꯔꯦ ꯀꯩ ꯏꯟꯁꯥꯡ ꯆꯥꯒꯦ
ꯑꯩꯁꯦ ꯎꯝ ꯁꯦꯕꯣꯠꯀ ꯁꯣꯏꯕꯨꯝꯒ ꯏꯔꯣꯟꯕ ꯆꯥꯏꯌꯦ
ꯑꯣ ꯍꯥꯎꯕ꯭ꯔꯣ ꯏꯟꯖꯥꯡꯗꯨꯕꯣ
ꯍꯥꯎꯋꯦ ꯑꯩꯈꯣꯏꯗꯤ ꯉꯁꯤ ꯆꯥꯛ ꯈꯔ ꯉꯟꯅ ꯆꯥꯏꯌꯦ
ꯑꯣ ꯀꯩ ꯆꯥꯛ ꯂꯥꯝꯕꯒꯤꯔꯣ
ꯑꯥ ꯍꯣꯏ ꯑꯗꯨꯒꯤꯅꯤ
ꯑꯗꯣ ꯈꯣꯟꯁꯦ ꯑꯃꯨꯛ ꯀꯜꯂ ꯑꯃꯨꯛ ꯇꯥꯏ ꯑꯃꯨꯛ ꯇꯞꯅ ꯑꯃꯨꯛ ꯇꯥꯏ ꯀꯩꯒꯤꯅꯣ ꯈꯪꯗꯦ ꯑꯩꯁꯤꯅ ꯅꯨꯉꯥꯏꯇ ꯇꯕꯩꯔꯗꯤ ꯈꯪꯗꯦ
ꯇꯨ ꯀꯩ ꯇꯧꯔꯝꯃꯤꯅꯣ
ꯑꯩ ꯃꯄꯥꯟꯗ ꯊꯣꯛꯑ ꯐꯝꯃꯝꯕꯅꯦ ꯍꯧꯖꯤꯛꯇ ꯃꯅꯨꯡꯗ ꯂꯩꯌꯦ ꯕꯤꯕꯨꯂꯥ ꯆꯨꯁꯤꯜꯂꯛꯑꯦꯅ
ꯑꯣ ꯃꯄꯥꯟꯗꯤ ꯍꯛꯆꯤꯠꯄꯨꯗꯤ ꯂꯥꯡꯕꯅꯦ ꯊꯥ ꯊꯣꯛꯄ꯭ꯔꯣ ꯊꯥ ꯎꯕ꯭ꯔꯣ
ꯊꫭꯛ ꯎꯏꯌꯦ ꯊꯥꯁꯦ ꯂꯩꯆꯤꯜ ꯃꯔꯛꯇ ꯊꯣꯛꯏꯌꯦ
ꯑꯣ ꯊꯥꯁꯦ ꯌꯥꯝ ꯐꯖꯩ ꯊꯥ ꯃꯅꯥꯛꯇ ꯄꯥꯏꯅꯤꯡꯕ꯭ꯔꯥ
ꯄꯥꯏꯅꯤꯡꯉꯦ
ꯍꯌꯦꯡꯗꯤ ꯑꯩꯒꯤ ꯖꯦꯠꯇꯨꯗ ꯅꯪ ꯀꯣꯏꯕ ꯄꯨꯕꯤꯔꯒꯦ ꯑꯩ ꯅꯨꯡꯉꯥꯏ ꯇ꯭ꯔꯦ ꯅꯪꯒꯤ ꯃꯇꯧꯁꯤ ꯎꯕꯗ
ꯍꯣꯏ ꯍꯣꯏ ꯍꯌꯦꯡ ꯑꯝꯇ ꯄꯨꯕꯤꯌꯣ ꯑꯩꯕꫭ ꯅꯪꯒꯤ ꯖꯦꯠꯇꯨꯗ ꯅꯣꯡꯉ
ꯍꯣꯏ ꯄꯨꯒꯦ ꯊꯥꯒꯤꯅꯦ ꯊꯥꯒꯤ ꯃꯃꯥ ꯃꯔꯛꯇ ꯎꯝ ꯑꯩꯈꯣꯏꯅ ꯃꯍꯤꯡꯅꯤꯒ ꯍꯥꯏꯅꯕ ꯑꯃ ꯊꯣꯛꯇ꯭ꯔꯥ
ꯎꯝ
ꯑꯗꯨꯏꯗꯣ ꯅꯪꯒꯤ ꯁꯛꯇꯝ ꯑꯣꯏꯅ ꯊꯣꯛꯍꯜꯂꯒꯦ ꯍꯌꯦꯡꯗꯤ
ꯍꯣꯏ ꯍꯌꯦꯡꯗꯤ ꯑꯩ ꯁꯛꯇꯝ ꯃꯌꯥꯝꯁꯦ ꯌꯦꯡꯍꯟꯁꯦꯀꯣ ꯑꯗꯨꯒ
ꯥ ꯑꯥ ꯌꯦꯡꯍꯟꯁꯦ
ꯃꯌꯥꯝꯗ ꯑꯉꯛꯄ ꯑꯃ ꯐꯥꯎꯍꯟꯁꯦ
ꯎꯝ
ꯍꯥꯏꯅꯗꯣꯏꯅꯦ ꯍꯥꯏꯕ ꯍꯌꯦꯡ ꯑꯉꯛꯄ ꯃꯌꯥꯝꯒꯤ ꯃꯔꯛꯇ ꯌꯥꯎꯗꯣꯏꯅꯦ ꯑꯗꯨꯏꯗꯣ ꯑꯩ ꯀꯩꯅꯣꯃ ꯍꯪꯒꯦꯞꯀꯣ
ꯍꯪꯉꯥ ꯍꯪꯉꫭ
ꯑꯥ ꯃꯤꯅ ꯊꯥꯖ ꯃꯥꯟꯕꯤ ꯃꯥꯏ ꯊꯣꯡꯒ ꯍꯥꯏꯅꯗ꯭ꯔꯥ
ꯎꯝ
ꯑꯗꯨꯏꯗꯣ ꯑꯁꯦꯡꯕꯒꯤ ꯊꯥ ꯊꯥ ꯃꯥꯜꯂꯦꯅ ꯈꯜꯂꯁꯦꯕ ꯃꯤꯁꯦ ꯑꯗꯨꯗꯤ ꯃꯥꯁꯦ ꯅꯣꯏ ꯃꯃꯥꯏ ꯄꯥꯛꯏ ꯃꯃꯥꯏ ꯆꯥꯎꯋꯤ ꯍꯥꯏꯕꯤꯗꯣꯏ ꯅꯠꯇ꯭ꯔꯥ ꯑꯗꯨ ꯌꯥꯕ꯭ꯔꯕ
ꯌꯥꯗꯦ ꯃꯣꯏꯅ ꯐꯖꯕꯗꯣ ꯈꯠꯇꯅꯤꯗ ꯊꯥꯁꯦ ꯃꯥꯜꯂꯦꯒ ꯍꯥꯏꯔꯦꯅ ꯃꯤꯗꯣ ꯐꯖꯩ ꯁꯤꯅꯤꯗ ꯃꯥꯏꯊꯣꯡꯗꯣ ꯃꯥꯏꯁꯦ ꯑꯗꯨꯝ ꯍꯥꯏꯁꯦ ꯀꯣꯏꯔꯞ ꯇꯝ ꯇꯥꯏꯗꯅ ꯔ ꯇꯥꯎ ꯃꯉꯥꯗꯨ ꯑꯗꯨꯝ ꯀꯣꯏꯔꯞ ꯑꯣꯏꯏꯗꯅ
ꯍꯣꯏ ꯊꯥꯁꯦ ꯐꯖꯕ ꯑꯗꯨꯝ ꯐꯖꯕꯅꯦ ꯍꯥꯏꯅ ꯈꯟꯅꯩꯌꯦꯕꯀꯣ
ꯍꯣꯏ ꯑꯗꯨꯗꯒꯤ ꯐꯖꯕꯗꯨ ꯑꯗꯨꯝ ꯆꯥꯡꯗꯝꯅꯔꯤꯕ ꯍꯥꯏꯗꯅ ꯑꯩꯗꯤ ꯊꯥꯃꯛꯀꯤ ꯁꯛꯇꯝꯁꯦ ꯔꯥꯎꯟ ꯕ ꯄꯨꯔꯥ ꯑꯣꯏꯔꯗꯤ ꯑꯃꯨꯛ ꯊꯤꯗꯣꯏꯅꯦ ꯍꯥꯏꯕ ꯍ ꯃꯤꯗꯕꯨꯗꯤ ꯔꯥꯎ ꯃꯤꯗꯕꯨꯗꯤ ꯄꯨꯔꯥ ꯔꯥꯎꯗꯤ ꯂꯩꯇꯦꯀꯣ
ꯑꯩꯒꯤ ꯃꯤꯠꯇꯗꯤ ꯍꯧꯖꯤꯛ ꯑꯃ ꯀꯩꯅꯣꯗꯨꯣ ꯎꯔꯛꯑꯦ ꯑꯩꯅ ꯎꯔꯛꯄ ꯄꯨꯣꯏ ꯅꯨ ꯄꯥ ꯂꯩ
ꯖꯥꯠ ꯖꯠ ꯌꯥꯝ ꯇꯧꯋꯦ
ꯑꯗꯨꯒ ꯏꯋꯣꯁ ꯑꯃꯁꯨ ꯑꯩꯅ ꯎꯏ ꯍꯥꯏꯕ ꯍꯧꯖꯤꯛ ꯃꯤꯠꯁꯤꯗ ꯑꯩ ꯍꯣꯔꯦꯟ ꯉꯥꯛꯂ ꯊꯕꯤ ꯔ ꯀꯈꯤꯕ ꯍ ꯍꯥꯏꯅ ꯍꯧꯖꯤ ꯎꯔꯤ ꯃꯤꯁꯦ ꯃꯤꯠꯁꯤꯗ ꯑꯩꯅ ꯊꯥꯕꯤꯔꯛꯀꯅꯤ
ꯊꯥꯕꯤꯔꯛꯑꯣ ꯍꯣꯏꯣꯔꯅ ꯉꯥꯏꯔ ꯂꯩꯔꯦꯒ ꯑꯩꯅ ꯌꯦꯡꯖꯒꯅꯤ
ꯑꯥ ꯌꯦꯡꯉꯣ ꯉꯁꯤ ꯌꯦꯡꯕꯤꯌꯨ ꯑꯩꯗꯤ ꯉꯁꯤꯁꯦ ꯑꯩꯈꯣꯏ ꯏꯃꯥꯟꯅꯕꯤꯈꯩ ꯑꯗꯩꯗꯤ ꯀꯩꯅꯣꯈꯩꯁꯦ ꯉꯁꯤꯗꯤ ꯁꯨꯝ ꯊꯦꯡꯅꯗꯕ ꯀꯨꯏꯔꯕꯒꯤ ꯋꯥꯔꯤ ꯋꯥꯇꯥꯏꯁꯦ ꯈꯔ ꯁꯥꯟꯅꯔꯦꯕ ꯉꯁꯤꯁꯦ ꯁꯨꯝ ꯈꯪꯅꯗꯕ ꯊꯦꯡꯅꯗꯕꯗꯣ ꯀꯨꯏꯔꯕꯅꯤꯅ ꯑꯗꯨꯗꯨꯒꯤ ꯑꯩꯁꯦ ꯉꯁꯤꯁꯦ ꯈꯔ ꯋꯥꯔꯦ ꯍꯥꯏꯕꯩꯁꯥꯁꯦ ꯀꯩꯗꯧꯕꯩꯅꯣ ꯈꯪꯗꯕꯤꯗ ꯆꯣꯛꯊꯔꯕ ꯑꯗꯨꯒ ꯆꯥꯛ ꯆꯥꯕꯁꯤ ꯁꯅ ꯌꯥꯝꯁꯦ ꯆꯪꯉꯨ ꯌꯥꯗ꯭ꯔꯦꯕ ꯍꯥꯏꯗꯤ ꯑꯩꯁꯦ ꯆꯥꯛꯕꯨꯗꯤ ꯆꯥꯏꯌꯦꯕꯀꯣ ꯆꯥꯛꯁꯦ ꯑꯗꯨꯁꯨ ꯑꯃ ꯎꯝ ꯌꯥꯝ ꯍꯥꯎꯅ ꯆꯥꯖꯗꯕꯗꯨꯣ ꯈꯪꯕ꯭ꯔꯥ ꯑꯩꯅꯗꯤ ꯄꯨꯛꯁꯦ ꯊꯟꯅꯕ ꯑꯣꯏꯅ ꯆꯥꯕꯗꯣ ꯑꯩ ꯍꯣꯔꯦꯟ ꯋꯥꯔꯛꯀꯅꯤ ꯀꯣ ꯑꯩꯁꯦ ꯀꯥꯏꯅ ꯈꯜꯂꯒ ꯑꯩꯁꯦ ꯏ ꯆꯥꯗꯤꯦ ꯆꯥꯁꯜꯂꯦꯕ ꯑꯗꯨꯏꯁꯨ ꯑꯃ ꯏꯁꯥꯁꯤꯗ ꯑꯩꯁꯦ ꯍꯥꯟꯅꯗꯤ ꯌꯥꯝ ꯌꯥꯝ ꯆꯥꯔꯝꯃꯦꯕꯀꯣ ꯌꯨꯝ ꯆꯠꯂꯨ ꯎ ꯑꯗꯨꯗꯒꯤ ꯑꯩꯁ ꯌꯥꯝ ꯆꯥꯕꯕꯁꯤꯦ ꯉꯝꯈꯤꯗ꯭ꯔꯕ꯭ꯔꯥ ꯀꯩꯅꯣ ꯈꯪꯗꯦ ꯑꯩ
ꯑꯪ ꯎ ꯅꯪ ꯌꯨꯝꯗ ꯆꯥꯛ ꯆꯥꯔꯛꯇ꯭ꯔꯕꯣ ꯀꯩꯅꯣ ꯅꯪꯒꯤꯗꯨꯕꯣ ꯅꯪꯒꯤ ꯋꯥꯔꯤꯗꯨꯕꯣ
ꯑꯦ ꯌꯨꯝꯗꯁꯨ ꯆꯥꯏ ꯍꯥꯏꯕ ꯌꯨꯝꯗꯁꯨ ꯕꯣꯔꯥ ꯕꯣꯔꯥ ꯆꯥꯔꯦ ꯍꯥꯏꯕ ꯑꯗꯨꯒ ꯌꯨꯝꯗꯗꯤ ꯅꯨꯡꯊꯤꯤꯟ ꯅꯨꯡꯗꯥꯡ ꯋꯥꯏꯔꯝꯁꯦ ꯁꯤꯗꯁꯨꯅꯦ ꯆꯥꯛꯁꯦ ꯑꯗꯨꯝ ꯍꯥꯏꯅ ꯆꯥꯅꯤꯡꯉꯛꯄ ꯃꯇꯥꯡꯒ ꯌꯥꯎꯋꯦꯕ ꯑꯗꯨ ꯅꯨꯡꯇꯤꯒꯤꯕꯨꯗꯤ ꯅꯠꯇꯦ ꯑꯗꯨ ꯇꫭ ꯑꯗꯨꯝ ꯆꯥꯏꯑꯕ ꯑꯗꯨꯒ ꯅꯨꯡꯊꯤꯟ ꯟꯁꯨꯨ ꯁꯪꯒꯣꯝꯁꯨ ꯊꯛꯏ ꯑꯗꯩꯗꯤ ꯑꯌꯨꯛꯇꯁꯨ ꯊꯛꯏ ꯇꯨꯝꯃꯝꯗꯥꯏꯗꯁꯨ ꯊꯛꯏ ꯑꯁꯦꯡꯕꯗꯤ ꯑꯩꯈꯣꯏ ꯆꯦꯅ ꯑꯩꯈꯣꯏ ꯆꯁꯤ ꯁꯨꯝ ꯊꯛꯑꯦꯕ ꯑꯌꯨꯛꯇ ꯑꯃꯒ ꯅꯨꯡꯊꯤꯤꯟꯗ ꯑꯃꯒ ꯅꯨꯡꯗꯥꯡꯗ ꯑꯃꯒ ꯑꯗ ꯑꯗꯨꯝ ꯌꯥꯎꯁꯟꯕ ꯑꯩꯁꯨ ꯑꯗꯣ ꯑꯁꯦꯡꯕꯩꯗꯤ ꯍꯥꯟꯅ ꯍꯥꯏꯗꯤ ꯑꯌꯨꯛ ꯈꯛꯇ ꯊꯛꯑꯝꯃꯦꯕ ꯑꯩꯁꯦ ꯅꯨꯡꯗꯥꯡ ꯑꯌꯨꯛ ꯊꯛꯄ ꯅꯠꯇ꯭ꯔꯒ ꯅꯨꯡꯗꯥꯡ ꯊꯛꯄ ꯑꯃ ꯇꯧꯔꯝꯃꯦꯕ ꯀꯩꯁꯨ ꯌꯥꯝ ꯊꯛꯅꯤꯡꯗꯦꯅꯀꯣ ꯑꯗꯨꯁꯨ ꯑꯍꯨꯝ ꯑꯍꯨꯝꯁꯨ ꯌꯥꯎꯁꯜꯂꯤꯅꯤ ꯑꯗꯨꯗꯨꯒ ꯆꯥꯛꯁꯨ ꯑꯗꯨꯝ ꯆꯥꯔꯤꯅꯦꯕꯀꯣ ꯑꯗꯨꯒ ꯁꯤ ꯂꯥꯛꯄꯗꯒꯤ ꯑꯩꯁꯦ ꯌꯥꯝ ꯆꯥꯅꯤꯡꯈꯤꯗ꯭ꯔꯦ ꯀꯩꯗꯧꯔꯕꯅꯣ ꯈꯪꯗꯦꯌꯦ
ꯑꯪ ꯆꯅꯤꯁꯦ ꯀꯩꯝ ꯀꯟ ꯀꯩꯅꯣ ꯅꯨꯡꯁꯥꯒ ꯁꯥꯕꯁꯤꯗ ꯏꯁꯟꯁꯥ ꯅꯨꯡꯉꯥꯏꯇꯕꯤ ꯈꯣꯠꯇꯕꯤ ꯆꯥꯅꯤꯡꯗꯕ ꯑꯣꯏꯔꯝ ꯌꯥꯏ
ꯑꯗꯣ ꯑꯩꯅ ꯍꯌꯦꯡꯕꯨꯗꯤ ꯃꯥꯏ ꯌꯦꯟ ꯊꯣꯉꯒ ꯅꯥꯟꯅ ꯆꯥꯒꯅꯤ
ꯆꯥꯎ ꯃꯌꯥꯝ ꯆꯥꯎꯀꯣ ꯃꯈꯥꯗꯒꯤ ꯀꯩꯅꯣꯒꯁꯦ ꯍꯥꯞꯄꯨ ꯃꯈꯥꯗꯒꯤ ꯀꯔꯤ ꯎ ꯃꯌꯥꯡꯊꯣꯟꯒꯁꯦ ꯍꯥꯞꯄꯒꯅꯦ
ꯑꯩꯅ ꯃꯅꯝ ꯅꯨꯡꯁꯤꯕ ꯊꯥꯗꯣꯔꯛꯀꯅꯤ
ꯎꯝ ꯑꯩꯈꯣꯏꯅ ꯉꯝꯖꯒꯅꯤ
ꯑ ꯄꯤꯖꯒꯅꯤꯀꯔꯁ
ꯍꯌꯦꯡꯗꯤ ꯃꯄꯥꯟ ꯊꯣꯛꯎ ꯇꯥꯔꯦ ꯑꯩ ꯃꯄꯥꯟ ꯊꯣꯛꯇꯕ ꯅꯨꯃꯤꯠ ꯅꯤꯅꯤ ꯁꯨꯁꯨꯔ‌ꯦ
ꯍꯣꯏ ꯑꯗꯣ ꯑꯩꯗꯤ ꯑꯩ ꯑꯗꯨꯨꯝ ꯉꯁꯤ ꯈꯔ ꯑꯥ ꯗꯤꯄꯥꯔꯠꯃꯦꯟ ꯆꯠꯂꯨꯕꯒꯤ ꯈꯔ ꯊꯣꯛꯎꯏ ꯑꯗꯣ ꯍꯌꯦꯡ ꯑꯌꯨꯛꯁꯦ ꯉꯟ ꯇꯥꯅꯅꯦ ꯑꯝꯇ ꯍꯧꯒꯠꯂꯗꯤ ꯑꯩꯁꯦ ꯋꯥꯥꯛꯀꯤꯡ ꯌꯥꯝ ꯆꯠꯅꯤꯡꯉꯦꯕ
ꯑꯗꯨ ꯑꯩꯅ ꯑꯗꯨ ꯍꯧꯒꯠꯄꯁꯦ ꯉꯝꯗꯕꯒꯤꯅꯦ ꯃꯤ ꯍꯦꯛꯇ ꯍꯥꯏꯗꯤ ꯇꯨꯝꯅꯤꯡꯕꯅ ꯉꯝꯕꯗꯣ ꯑꯗꯣ ꯍꯌꯦꯡꯅꯦ
ꯍꯧꯒꯠꯀꯦꯗꯤꯅ‌ꯦ ꯉꯝꯕꯅꯤꯍꯦ ꯑꯗꯨꯝ ꯅꯪꯅ ꯍꯧꯒꯠꯀꯦ ꯍꯥꯏꯔꯒꯗꯤ ꯑꯗꯨꯝ ꯉꯝꯕꯅꯦꯕ ꯑꯁ ꯑꯩꯖꯨ ꯇꯧꯋꯦꯕ
ꯑꯣ ꯑꯗꯨ ꯍꯌꯦꯡꯁꯦ ꯀꯩꯒꯨꯝꯕ ꯃꯔꯛꯇ ꯃꯤꯀꯞ ꯊꯣꯔꯛꯑꯗꯤꯅꯦ ꯑꯩ ꯑꯩ ꯐꯣꯟ ꯇꯧꯔꯛꯀꯦ
ꯍꯣꯏ ꯇꯧꯔꯛꯑꯣ ꯅꯪꯅ ꯍꯜꯂꯁꯨ ꯑꯩꯅ ꯇꯧꯔꯛ ꯑꯩꯅ ꯍꯜꯂꯁꯨ ꯑꯗꯨꯝ ꯄꯨꯡ ꯇꯔꯨꯛꯇꯒꯤ ꯑꯗꯨꯝ ꯊꯣꯛꯑꯁꯨ ꯆꯠꯂꯁꯨ ꯄꯨꯡ ꯇꯔꯦꯠ ꯐꯥꯎ ꯍꯜꯂꯛꯄꯁꯨ ꯑꯗꯨꯝ ꯌꯥꯏꯕ
ꯍꯣꯏ ꯌꯥꯏ ꯑꯗꯣ ꯑꯩ ꯇꯟꯈ꯭ꯔꯗꯤ ꯈꯪꯗꯦ ꯑꯗ‌ꯣ ꯇꯟꯗꯕ ꯇꯟꯕ ꯌꯥꯗꯦ
ꯇꯟꯕ ꯌꯥꯗ‌ꯦ ꯇꯟꯗꯕꯗꯣ ꯉꯥꯛꯇꯪ ꯋꯥꯈꯜꯗ ꯂꯩꯔꯦ ꯉꯥꯛꯇꯪ ꯍꯧꯒꯠꯂꯝꯗꯥꯏ ꯋꯥꯈꯜꯗ ꯂꯩꯔꯦ ꯑꯩꯁꯨ ꯌꯥꯝ ꯇꯧꯋꯦꯕ ꯑꯩꯁꯨ ꯍꯧꯒꯠ ꯀ‌ꯦ ꯈꯜꯂꯒ ꯑꯁ ꯋꯥꯔ‌ꯦ ꯇꯜꯂꯦ ꯇꯜꯂꯦꯗꯅ ꯑꯗꯨꯝ ꯇꯨꯝꯕ
ꯑꯗꯣ ꯍꯜꯂꯛꯑꯒꯅꯦ ꯋꯥꯛꯀꯤꯡ ꯆꯠꯂꯨꯕꯁꯦ ꯍꯜꯂꯛꯑꯒ ꯑꯃꯨꯛ ꯇꯨꯝꯅꯤꯡꯗꯕ꯭ꯔꯣ ꯋꯥꯗꯕ꯭ꯔꯣꯕ
ꯇꯨꯝꯅꯤꯡꯕꯅꯤ ꯇꯨꯝꯊꯣꯛꯑ‌ꯣ ꯑꯩ ꯇꯨꯝꯗꯤ ꯇꯨꯝꯗꯦ ꯍꯜꯂꯛꯑꯒ ꯅꯨꯡꯊꯤꯟ ꯄꯨꯡ ꯇꯔꯥ ꯇꯔꯥꯃ ꯊ‌ꯣꯏ ꯑꯗꯥꯏꯗ ꯉꯥꯛ ꯃꯨꯛ ꯎꯏ
ꯎꯝ ꯍꯣꯏ ꯑꯗꯨꯃꯥꯏꯅ ꯇꯧꯕꯅꯕꯨꯗꯤ ꯐꯅꯤ ꯍꯜꯂꯛꯄꯒ ꯑꯃꯨꯛ ꯇꯨꯝꯁꯤꯟꯕꯗꯨꯗꯤ ꯏꯁꯥ ꯁꯣꯛꯏ ꯐꯠꯇꯦ ꯒ ꯍꯥꯏꯗ꯭ꯔꯣ
ꯎꯝ ꯑꯗꯨꯅ ꯇꯜꯂꯦ ꯍꯜꯂꯛꯄꯒ ꯍꯜꯂꯞꯄꯒꯅ‌ꯦ ꯇꯨꯝꯗꯕꯤ ꯉꯥꯏꯍꯥꯛꯇꯪ ꯂꯩꯔꯒꯀꯣ
ꯍꯣꯏ ꯑꯗꯨꯃꯥꯏꯅ ꯇꯧꯕ꯭ꯔꯥ ꯑꯃ ꯌꯦꯡꯉꯁꯦ ꯍꯌꯦꯡ ꯌꯦꯡꯉꯁꯦ ꯑꯗꯨꯗꯤ ꯌꯥꯔꯒꯗꯤ ꯆꯠꯇꯤ ꯆꯠꯅꯤꯡꯉꯦ ꯆꯠꯁ‌ꯦ
ꯃꯄꯥꯟꯗ
ꯒꯦꯠ ꯐꯥꯎ ꯆꯠꯂꯨꯕ ꯍꯥꯏꯁꯦ ꯎꯝ ꯁꯥꯡꯉꯦ ꯁꯥꯡꯗ꯭ꯔꯣ
ꯁꯥꯡꯉꯤꯍꯦ ꯒꯦꯠ ꯑꯩꯗꯤ ꯑꯦꯕ꯭ꯂꯣꯛꯇꯨꯒ ꯆꯠꯂꯤ ꯒꯦꯞꯐꯧ ꯆꯠꯂꯨꯔꯅꯤ ꯑꯦꯕ꯭ꯂꯣꯛ ꯑꯃꯨꯛ ꯆꯠꯂꯔꯅꯤ ꯑꯗꯨꯒ ꯑꯗꯨꯝ ꯏꯁꯥ ꯌꯦꯡꯒ ꯗ꯭ꯔ ꯈꯥꯔ ꯆꯠꯁꯤꯟꯅꯔꯒ ꯑꯗꯨꯝ ꯂꯥꯛꯑꯦ ꯄꯨꯡ ꯑꯃꯃꯨꯛ ꯆꯠꯄ
ꯑꯦ ꯑꯦꯕ꯭ꯂꯣ ꯍꯥꯏꯗꯤ ꯒꯦꯠ ꯌꯧꯔꯨꯔꯒ ꯃꯨꯛ ꯍꯜꯂꯛꯑꯒ ꯑꯦꯕ꯭ꯂꯣ ꯑꯃꯨꯛ ꯆꯪꯗꯣꯏꯕ
ꯎꯝ
ꯑ ꯆꯥꯡ ꯍꯦ ꯀꯜꯂꯤ ꯍꯦ
ꯈꯠꯇꯔꯒꯅꯤ
ꯇꯕ ꯌꯥꯝ ꯇꯧꯋꯦ ꯈꯔꯗꯅꯗꯤ ꯌꯥꯝ ꯌꯥꯝ ꯇꯧꯋꯦ
ꯎꯝ
ꯑꯗꯨꯗꯤ ꯐꯔꯦ ꯍꯥꯏꯌꯦ ꯍꯣꯏ ꯅꯨꯡꯉꯥꯏꯇꯕ ꯃꯥꯜꯂꯦ ꯑꯗꯣ ꯋꯥ ꯉꯥꯡꯕꯁꯦ ꯑꯩꯗꯤ ꯇꯥꯔꯝꯃꯣꯏꯗ꯭ꯔꯅ ꯌꯥꯝ ꯄꯥꯈꯠꯂꯤꯅꯦ ꯇꯧꯔꯤꯨꯁꯦ
ꯇꯥꯏꯌꯦ ꯇꯥꯏꯌꯦ ꯅꯪ ꯉꯥꯡꯗꯣ ꯐꯖꯅ ꯁꯦꯡꯅ ꯇꯥꯏꯌꯦ ꯑꯩ ꯉꯥꯡꯗ ꯇꯥꯗꯕ꯭ꯔꯣ ꯁꯦꯡꯅ
ꯋꯥ ꯑꯗꯨꯁꯨ ꯌꯥꯝ ꯀꯟꯅ ꯍꯧꯅ ꯇꯥꯕ ꯨ ꯇꯧꯗꯦꯕ ꯑꯃꯨꯛ ꯑꯃꯨꯛ ꯁꯤꯠ ꯁꯤꯠ ꯇꯧꯔꯒꯗꯤ ꯀꯟꯈꯠꯂꯛꯄ ꯑꯗꯨ ꯅꯠꯇꯕꯤꯗꯗꯤ ꯑꯗꯨꯝ ꯇꯞꯅ ꯇꯥꯏ ꯍꯥꯏꯕ ꯑ ꯈꯠꯁꯨ ꯂꯩꯈꯠꯂꯤꯅ ꯃꯌꯥꯝ ꯑꯃ ꯎꯠꯇꯃꯦ ꯇꯃꯦ
ꯑꯩ ꯇꯞꯅ ꯑ ꯑꯩ ꯀꯩꯅ ꯉꯥꯡꯔꯛꯀꯦ ꯑꯗꯨꯀꯟ ꯇꯥꯕ꯭ꯔꯥ
ꯇꯥꯗꯦ ꯑꯗꯨ ꯃꯈꯣꯟꯁꯦ ꯑꯩꯉꯣꯟꯗ ꯇꯥꯔꯤꯁꯦ ꯁꯦꯟꯕꯩꯅꯦꯕ ꯍꯥꯏꯗꯤꯠ ꯂꯨꯝ ꯌꯥꯗꯕꯒꯤ ꯃꯈꯣꯟ ꯇꯥꯕ ꯃꯥꯟꯕꯗꯣ ꯑꯗꯨꯃꯥꯏꯅꯅꯦ ꯇꯥꯔꯤꯁꯦ ꯑꯩꯉꯣꯟꯗ
ꯑꯗꯨꯗꯤ ꯈꯪꯗ꯭ꯔꯦ ꯑꯩꯁꯨ ꯑꯟꯅ ꯁꯤ ꯂꯥꯛꯇ꯭ꯔꯦ
ꯑꯩꯒꯤ ꯐꯣꯟꯁꯤꯅ ꯈꯔ ꯅꯨꯡꯉꯥꯏꯇꯕꯒꯤ ꯑꯣꯏꯔꯝꯗꯣꯏꯕ ꯃꯥꯜꯂꯦ ꯑꯩ ꯅꯨꯡꯉꯥꯏꯇꯦ ꯁꯨꯃꯥꯏꯅ ꯇꯧꯕꯁꯦ ꯅꯪ ꯇꯥꯔꯝꯃꯣꯏꯗ꯭ꯔꯅ ꯄꯥꯈꯠꯄꯒꯤ ꯑꯩꯅ ꯀꯟ ꯀꯟ ꯉꯥꯡꯅꯤꯡꯕꯗꯣ ꯈꯪꯕ꯭ꯔꯥ
ꯎꯝ ꯑꯗꯨꯣ ꯇꯥꯏꯌꯦ ꯅꯪ ꯉꯥꯡꯕ ꯅꯪ ꯉꯥꯡꯕꯗ ꯑꯗꯨꯋꯥꯏ ꯑꯗꯨꯝ ꯁꯦꯡꯅ ꯇꯥꯏꯌꯦꯕ
ꯑꯣ ꯍꯣꯏ ꯑꯩꯁꯦ ꯑꯃꯨꯛꯃꯨꯛꯇꯤ ꯆꯠ ꯆꯠ ꯁꯦꯡꯒꯠꯂꯦꯕꯀꯣ ꯑꯃꯨꯛꯃꯨꯅꯅꯦ ꯑꯗꯨ ꯇꯞꯈꯤꯕ ꯃꯊꯟꯇ
ꯍꯣꯏ ꯑꯣ ꯃꯁꯥꯏ ꯐꯣꯟ ꯐꯣꯟ ꯀꯩꯅꯣ ꯇꯧꯕꯒꯤ ꯑꯣꯏꯔꯝꯃꯅꯤ ꯑꯃꯨꯛꯁꯨ ꯑꯩꯗꯤ ꯑꯃꯨꯛꯁꯨ ꯑꯗꯨꯝ ꯁꯦꯡꯅ ꯇꯥꯕꯁꯨ ꯌꯥꯎꯋꯤꯗ ꯅꯪꯅꯁꯨ
ꯎꯝ ꯍꯣꯏ ꯍꯣꯏ ꯑꯃꯨꯛꯁꯨ ꯌꯥꯎꯋꯦ ꯑꯗꯨꯃꯥꯏꯅ ꯇꯧ
ꯑꯗꯨꯃꯥꯏꯅ ꯇꯧꯕ ꯑꯣꯏꯔꯝꯃꯅꯦꯕ
ꯑꯗꯨꯗꯣ ꯅꯪꯕꯨ ꯇꯨꯝꯃꯗꯣꯏꯔꯣ ꯅꯠꯇ꯭ꯔꯒꯅ ꯀꯩ ꯇꯧꯗꯣꯏꯅꯣ
ꯇꯨꯝꯃꯅꯤ ꯀꯔꯤꯕꯨ ꯇꯧꯗꯣꯔꯤꯒꯦ ꯇꯣꯃꯥꯟ ꯑꯗꯨꯗꯤ ꯄꯥꯏ ꯂꯩꯇ ꯃꯥꯃꯅ ꯀꯩꯗꯧꯅꯤ ꯅꯪꯒꯤ ꯅꯨꯡꯉꯥꯏꯌꯦ ꯅꯪꯗꯤ ꯂꯥꯏꯔꯤꯛ ꯄꯥꯈꯤꯗꯣꯏꯔꯣ
ꯑꯩꯁꯨ ꯂꯥꯏꯔꯤꯛ ꯄꯥꯔꯔꯣꯏ ꯑꯩ ꯂꯥꯏꯔꯤꯛ ꯉꯥꯏꯍꯥꯛ ꯤ ꯌꯦꯡꯉꯦ ꯑꯗꯨ ꯀꯨꯏꯅꯗꯤ ꯅꯠꯇꯦ ꯑꯗꯨꯑꯣꯁꯨ ꯑꯩ ꯉꯥꯏꯍꯥꯛ ꯄꯥꯕꯗꯨꯁꯨ ꯑꯗꯨꯝ ꯇꯣꯛꯑꯅꯤ ꯉꯥꯏꯍꯥꯛ ꯉꯥꯏꯍꯥꯛꯇꯪ ꯄꯥꯔꯅꯤ ꯌꯥꯝ ꯀꯟꯅ ꯌꯥꯝ ꯀꯨꯏꯅ ꯄꯥꯅꯤꯡꯗꯦ
ꯌꯥ ꯀꯨꯏꯅ ꯄꯅꯤꯅꯤꯡꯅꯤꯡꯗꯦ ꯌꯥ ꯀꯨꯏꯅ ꯄꯥꯅꯤꯡꯉ ꯅꯣꯏꯅ ꯅꯪ ꯉꯥꯏꯍꯥꯛ ꯀꯨꯏꯅ ꯄꯥꯅꯤꯡꯉ
ꯍꯣꯏ ꯄꯥꯅꯤꯡꯗꯦ ꯑꯗꯣ ꯑꯩꯅ ꯋꯥ ꯉꯥꯡꯕꯁꯦ ꯑꯩꯉꯣꯟꯗ ꯁꯨꯍꯜꯂꯒ ꯃꯆꯥ ꯑꯃꯗꯤ ꯇꯥꯏꯌꯦꯕꯀꯣ
ꯀꯩꯒꯤꯅꯣ ꯑꯩ ꯍꯦꯛ ꯏꯔꯕꯤꯁꯨ ꯍꯥꯞꯇꯤꯌꯦ
ꯌꯥꯝ ꯄꯤꯛꯅꯗꯤ ꯇꯥꯕ ꯑꯩꯉꯣꯟꯗ ꯍꯜꯂꯒꯗꯤ ꯇꯥꯏꯌꯦ
ꯑꯗꯨꯗꯣ ꯑꯩꯈꯣꯏ ꯑꯩꯅꯁꯨ ꯋꯥꯔꯤ ꯁꯥꯕꯗ ꯏꯃꯥꯟꯅꯕꯤꯁꯤꯡ ꯇꯧꯕ ꯌꯥꯎꯋꯦꯕ
ꯎ
ꯎꯣꯏ ꯑꯃꯨꯛ ꯃꯊꯪꯗ ꯇꯥꯖꯔꯔꯣꯏ ꯍꯣꯏ ꯊꯝꯃꯒꯦꯀꯣ
ꯍꯣꯏ ꯍꯣꯏ
ꯎꯝ ꯊꯃꯣ ꯊꯃꯣ
ꯍꯣꯏ